ꯇꯥꯏꯌꯦ ꯇꯥꯏꯌꯦ ꯇꯥꯔꯕꯣ
ꯇꯥꯔꯦ ꯇꯥꯔꯦ
ꯑꯁ ꯆꯔꯦ
ꯀꯔꯤ ꯌꯦꯟꯖꯥꯡ ꯍꯥꯎꯔꯕ
ꯁꯥꯎꯒꯔꯤ ꯆꯝꯊꯣꯡ ꯑꯃꯅꯦ ꯌꯦꯔꯨꯝ ꯉꯧꯕ ꯑꯃꯅꯦ ꯑꯗꯨꯗꯗꯒꯤ ꯀꯥꯏꯗ ꯑꯣꯛ ꯊꯣꯡꯕꯅꯣ ꯑꯗꯨꯗꯒꯤ ꯀꯩꯅꯣ ꯏꯔꯣꯝꯕꯥꯎꯕꯨ ꯉꯔꯥꯡꯒꯦ
ꯇꯣꯝꯗ꯭ꯔꯤꯕ ꯑꯩꯖꯥ
ꯄꯨꯡꯗꯤ ꯈꯔ ꯆꯥꯕ ꯌꯥꯏ ꯆꯥꯕꯗꯤ ꯑꯩꯅ ꯑ ꯆꯥꯕ ꯌꯥꯏꯌꯦ ꯑꯩꯅ ꯀꯣꯜꯂ ꯆꯥꯏ ꯏꯦꯛꯅꯣꯒ ꯀꯣꯜꯂ ꯆꯥꯏ
ꯎꯝ ꯇꯦꯛꯅꯧꯒ ꯀꯣꯠꯂꯒ ꯆꯥꯈ꯭ꯔꯦ
ꯎꯝ
ꯅꯨꯡꯁꯥꯁꯦ ꯁꯥꯏꯅꯦ ꯈꯅꯦꯛꯝꯇꯍꯜꯂꯣ ꯑꯝꯇ
ꯑꯁꯜ ꯕꯥꯏꯅꯦꯁꯦ ꯌꯥꯝꯅ ꯈꯛꯈ꯭ꯔꯦ
ꯈꯔ ꯅꯦꯝꯊꯍꯜꯂꯛꯑꯣ ꯑꯃꯨꯛꯇ ꯋꯥ ꯉꯥꯡꯕꯨꯅꯦ ꯅꯪꯕꯨ ꯅꯝꯗꯅ ꯂꯩꯅꯦ
ꯑ ꯑꯁꯣꯝꯗ ꯋꯥ ꯍꯥꯏꯅꯕ ꯑꯣ ꯑꯩꯈꯣꯏ ꯏꯅꯥꯎꯄꯤꯒꯤ ꯑꯃ ꯌꯥꯗꯦꯅ ꯍꯥꯏꯔꯛꯄ ꯑꯗꯨꯒꯤꯅꯤꯗꯣ
ꯎꯝ ꯀꯔꯤꯒꯤ ꯌꯥꯗ꯭ꯔꯤꯅꯦ ꯍꯥꯏꯒꯦꯅꯦ ꯌꯥꯔꯣ ꯍꯥꯏꯌꯨꯅꯦ
ꯑꯗꯨꯒꯤꯅꯦ ꯌꯥꯔꯕ ꯍꯪꯕꯅꯦ ꯈꯨꯨꯝꯃꯛꯇꯦꯅꯤꯅ ꯏꯗꯨꯁꯨ ꯑꯗꯨꯒꯤ ꯆꯦꯆꯦ ꯑꯃꯅ ꯍꯪꯉꯛꯄꯒꯤ ꯑꯩꯁꯦ ꯈꯨꯝꯒꯦ ꯇꯧꯕꯅꯤ
ꯀꯨꯝꯅꯤ ꯀꯨꯝꯅꯦ ꯏꯁꯁ ꯑꯩꯅ ꯀꯌꯥ ꯊꯣꯛꯈ꯭ꯔꯤꯁꯤꯗꯤ ꯃꯦꯟ ꯐꯤꯠꯇꯤ ꯅꯨꯡꯉꯥꯏꯗꯣꯔꯤꯅꯦ ꯊ
ꯏꯁ ꯅꯪ ꯑ ꯎ
ꯈꯜꯂꯨꯕꯅ ꯑꯃ ꯑꯣꯏꯔꯛꯄꯅ ꯑꯃ
ꯅꯪ ꯂꯥꯛꯇꯕꯗꯤ ꯌꯥꯔꯣꯏꯀꯣ
ꯑꯗꯨꯕꯨꯗꯤ ꯅꯨꯡꯗꯥꯡ ꯇꯧꯗꯣꯏꯅꯤꯅ ꯀꯩꯝ ꯀꯥꯏꯔꯦꯗ
ꯅꯃꯥꯟ ꯅꯕꯤ ꯂꯥꯛꯀꯅꯤ ꯍꯥꯏꯕꯅꯤꯍꯦ
ꯅꯨꯡꯗꯥꯡ ꯇꯧꯔꯒ ꯅꯣꯡꯉꯥꯜꯂꯒ ꯍꯟꯈ꯭ꯔ ꯂꯣꯏꯔꯦ ꯅꯣꯡꯉꯥꯜꯂꯒ ꯑꯩ ꯏꯃꯥꯟꯅꯕꯤ ꯑꯃꯗꯨꯁꯨ ꯄꯨꯔꯛꯀꯦ ꯃꯥꯒ ꯄꯨ ꯃ ꯀꯥꯔꯠꯇꯨ ꯃꯟꯖ ꯃꯥꯜ
ꯑ
ꯃꯈꯪꯈꯥꯗ ꯀꯔꯤ ꯀꯩꯅꯣ ꯈꯔ ꯊꯥꯔꯒ ꯍꯣꯏ ꯇꯥꯛꯏꯅꯦ ꯃꯈꯥ ꯀꯩꯀꯩꯅꯣ ꯈꯔ ꯊꯥꯔꯒ
ꯃꯈꯥꯗ ꯀꯩꯀꯩꯅ ꯈꯔ ꯊꯥꯔꯒ
ꯑꯩꯒꯤ ꯊꯕꯛꯁꯤꯅ ꯑꯩꯁꯤ ꯑꯩꯁꯤ ꯁꯤꯡꯒꯜ ꯑꯣꯏꯕ ꯃꯥꯟꯗ꯭ꯔꯦꯅꯦ ꯉꯍꯥ ꯀꯩꯔꯒꯦ ꯍꯜꯂꯣꯨ ꯉꯥ ꯀꯩꯔꯒꯦ ꯍꯜꯂꯣ
ꯑꯣꯏꯗ꯭ꯔꯦ ꯀꯩꯅꯣ ꯅꯪ ꯄꯨꯡꯀꯥꯎꯛ ꯀꯥꯎꯔꯝꯃꯅꯤ ꯅꯪ ꯅꯁꯥꯁꯦ
ꯑꯩ ꯔꯤꯜꯁ ꯑꯩ ꯔꯤꯜꯁ ꯐꯥꯎ ꯌꯦꯡꯕ ꯁꯪ ꯍꯥꯏꯗꯤ ꯑꯦꯝꯃꯤꯕ ꯄꯥꯏꯕ ꯁꯪꯗ꯭ꯔꯦꯕ ꯔꯤꯁꯇꯣ ꯑꯗꯨꯐꯥꯎ ꯌꯦꯡꯗ꯭ꯔꯦ ꯍꯥꯏꯕ ꯑꯩꯅ ꯑꯥꯏ ꯖꯤ ꯄꯥꯏꯗꯕꯗ ꯏꯁꯔ ꯑꯃ ꯄꯥꯏꯅꯤꯡ ꯍꯥꯏꯗꯤ ꯑꯥꯏ ꯖꯤꯗ ꯑꯥꯏ ꯖꯤ ꯄꯥꯏꯅꯤꯡꯕꯩꯥꯔ ꯑꯃ ꯄꯥꯏꯗ꯭ꯔꯀꯥꯟꯅ ꯇꯧꯕꯣ ꯑꯗꯨ ꯇꯧꯗ꯭ꯔꯦ ꯑꯩꯗ ꯀ
ꯑꯩꯗꯤ ꯌꯥꯎꯔꯤꯕꯅꯤꯅ ꯇꯧꯏ ꯑꯗꯨꯝ ꯆꯪꯅꯤꯡꯏꯤ
ꯑꯗꯨꯁꯨ ꯀꯩ ꯀꯩ ꯌꯦꯡꯕꯗ ꯆꯪꯉꯤꯅꯣ ꯍꯥꯏꯔꯧꯎꯔꯥ ꯃꯤꯒꯤ ꯑꯍꯣꯡ ꯑꯆꯥꯎꯕ ꯌꯦꯡꯕꯗ ꯆꯪꯉꯤꯕ ꯑꯗꯨ ꯊꯥꯒꯠꯂꯛꯄ ꯍꯦꯜꯂꯣ ꯍꯦꯜꯂꯣ ꯑꯦꯕ꯭ꯔꯤ ꯋꯥꯟ ꯇꯧꯔ ꯇꯧꯔꯒ ꯊꯥꯒꯠꯂꯛꯄꯁꯤꯡꯁꯨ ꯌꯦꯡꯉꯦꯕ ꯂꯨꯄꯥ ꯑꯗꯨꯇ ꯊꯥꯗꯣꯛꯑꯦ ꯍꯣꯏ ꯂꯨꯄꯥ ꯑꯗꯨꯇ ꯊꯥꯗꯣꯛꯑꯦ ꯑꯗꯨꯝꯕ ꯉꯥꯛꯇꯅꯦ ꯑꯩꯉꯣꯟꯗ ꯊꯣꯛꯏꯁꯦ ꯈꯔ ꯌꯦꯡꯉꯨꯔꯕꯅꯤꯅ
ꯑꯩ ꯁꯣꯞꯄꯤꯡꯅꯦ ꯁꯤꯁꯦ ꯑꯩꯒꯤꯗꯤ ꯁꯣꯞꯄꯤꯡ
ꯃꯥ ꯑꯩ ꯑꯣꯟꯂꯥꯏꯟ ꯁꯣꯄꯤꯡꯅꯦ
ꯑꯣꯟꯂꯥꯏꯟ ꯁꯣꯄꯤꯡꯅꯕ ꯏꯟꯁꯇꯒ꯭ꯔꯥꯝꯁꯦ ꯑꯇꯩꯗ ꯑꯣꯏꯗ꯭ꯔꯦꯕ
ꯑꯣꯏꯏꯗ꯭ꯔꯦ ꯑꯣꯏꯗ꯭ꯔꯦ
ꯑꯩꯅ ꯇꯨꯝꯅꯤꯡꯉꯦꯗ ꯀꯣꯛ ꯄꯨꯁꯤꯛꯄ꯭ꯔꯥ ꯀꯩꯅꯣꯝ ꯇꯧꯈꯠꯂꯛꯑꯦ
ꯑꯩ ꯇꯃ ꯀꯔꯤ ꯌꯥꯝ ꯇꯨꯃꯤꯟꯅ ꯂꯩꯩꯗꯅ ꯉꯥꯎꯔꯕꯣ ꯍꯜꯂꯣ ꯍꯜꯂꯣ ꯍꯜꯂꯣ ꯂꯣ ꯇꯥꯕ꯭ꯔꯣ ꯇꯥꯕꯤ ꯕꯔꯣ ꯃꯥ